ꯀꯝ ꯇꯨ ꯗꯨꯕꯥꯏ ꯍꯥꯏꯕꯗꯨꯣ ꯅꯠꯇ꯭ꯔ
ꯑꯁ ꯍꯧꯖꯤꯛ ꯑꯍꯥꯟꯕ ꯂꯣꯜꯂꯛꯄꯗꯤ ꯀꯩꯅꯣ ꯃꯥꯜꯂꯤꯍ ꯃꯤ ꯃꯤ ꯑꯉꯧꯕ ꯃꯥꯜꯂꯤꯦꯍꯦ
ꯃꯥꯟꯕꯅꯦ ꯀꯩꯅꯣ ꯃꯤ ꯑꯉꯥꯎꯕꯅꯦ ꯑꯩ ꯃꯤ ꯑꯉꯥꯎꯕꯅꯦ ꯃꯥꯡ ꯈꯪꯕꯒꯤ ꯍꯥꯏꯔꯛꯄꯅꯦ ꯀꯩꯅꯣ
ꯑꯩꯗꯤ ꯀꯅꯥꯔꯥ ꯈꯟꯕꯗꯨꯅꯦ ꯃꯤ ꯑꯣꯟꯅꯕ ꯖꯥꯔꯥ
ꯈꯜꯂꯝꯒꯅꯤ ꯈꯜꯂꯝꯒꯅꯤ
ꯀꯩꯗꯧꯔꯤꯒꯦ ꯀꯩꯗꯧꯏꯅꯣ ꯇꯨꯝꯗꯗ ꯉꯂꯤꯗ ꯕꯣꯜ ꯌꯦꯡꯗꯣꯏꯅꯤ ꯍꯣꯔꯦꯟ ꯕꯣꯜ ꯌꯦꯡꯉ ꯂꯥꯡꯗꯣꯏꯅꯤ
ꯌꯥꯗꯅꯦ ꯀ
ꯉꯁꯤ ꯈꯛꯇ ꯏꯔꯥꯡ ꯏꯔꯥꯡ ꯇꯧꯒꯦ ꯉꯁꯤ ꯈꯛꯇ
ꯎ ꯇꯧꯋꯣ ꯇꯧꯑꯣꯣ ꯇꯧꯑꯣꯣ ꯅꯪ ꯐꯗꯗꯤ ꯇꯧꯒꯗꯕꯅꯦ
ꯅꯣꯡ ꯐꯥꯔꯁꯨ ꯇꯧꯕ ꯌꯥꯏꯗ ꯑꯩꯈꯣꯏꯁꯣ
ꯎ ꯌꯥꯏ ꯌꯥꯏꯅꯦ ꯇꯧ ꯊꯔꯣ
ꯎꯝ ꯍꯣꯔꯦꯟꯦꯟ ꯍꯣꯏ
ꯉꯁꯥꯏ ꯉꯁꯥꯏ ꯍꯥꯏꯁꯦ ꯍꯧꯖꯤꯛ ꯈꯛꯇꯅꯤ ꯍꯧꯖꯤꯛꯅꯤ ꯒꯦꯝꯁꯟꯅꯅꯥꯔꯒ ꯇꯨꯝꯊꯣꯛꯄ ꯀꯦꯁ ꯌꯥꯔꯦ ꯇꯨ ꯊꯔ ꯀꯕꯨꯣ ꯍꯧꯥꯎꯒ ꯂꯒꯦ
ꯑ ꯍꯪ ꯈꯐꯝꯒꯥꯟ ꯂꯦꯡꯉ
ꯅꯕꯨ ꯀꯣꯧ ꯇꯔꯒ ꯂꯩꯕꯅꯦ ꯍꯧꯖꯤ ꯆꯥꯛ ꯐꯖꯅ ꯆꯥꯕꯤꯕꯒꯤ ꯃꯥꯜꯂꯦ ꯉꯁꯤ ꯑꯩꯏꯁꯦ ꯇꯨꯞꯅꯤꯡꯕ
ꯀꯩ ꯏꯟꯖꯥꯡ ꯆꯥꯔꯨꯒꯦ ꯍꯥꯏꯁꯤꯕꯣ
ꯑꯁ ꯑ ꯑꯍꯥꯎ ꯑꯍꯥꯎ ꯈꯥꯒ꯭ꯔꯁ ꯑ ꯂꯩꯥꯏ ꯂꯩ ꯀꯩꯅꯅ
ꯎ ꯏꯁꯁ ꯑꯍꯥꯎ ꯍꯥꯎꯕ ꯈꯛꯇꯪ ꯆꯥꯔ ꯂꯩꯔꯣꯀꯣ ꯅꯣꯏ
ꯑꯍꯥꯎꯕ ꯆꯥꯏ ꯉꯁꯤꯁꯦ ꯐꯖꯅ ꯆꯥꯛ ꯆꯥꯕꯤꯌꯦ ꯑꯗꯨꯒꯤ ꯇꯨꯝꯅꯤꯡꯉꯥꯏ ꯇꯨꯝꯅꯤꯡꯕ ꯍꯧꯔꯤꯅꯦ
ꯚꯤꯇꯥꯃꯤꯟ ꯐꯖꯅ ꯂꯥꯛꯄ ꯃꯥꯜꯂꯦ ꯀꯣ
ꯂꯥꯛꯀꯣ ꯃꯥꯂꯦ ꯍꯁꯣꯏꯗ ꯐꯖꯅ ꯆꯥꯕꯤꯕꯒꯤ ꯚꯤꯇꯥꯃꯤꯟ ꯂꯥꯛꯄ ꯃꯥꯜꯂꯦ
ꯍꯣꯏ ꯁꯤꯒꯨꯝꯕ ꯃꯇꯝ ꯃꯇꯝꯒꯤꯀꯣ ꯃꯇꯝ ꯃꯇꯝꯒꯤ ꯈꯔꯗꯤ ꯑꯗꯨꯝ ꯆꯥꯒꯗꯕꯅꯦ ꯑꯗꯨꯝ ꯐꯕꯅꯦ ꯑꯩꯈꯣꯏ ꯄꯥꯡꯒꯦ ꯌꯥꯝ ꯐꯕꯅꯦ ꯍꯣꯏ
ꯎ
ꯃꯇꯝ ꯃꯇꯝꯒꯤ ꯍꯩꯅꯧ ꯍꯩꯅꯧꯗꯤ ꯆꯥꯗ꯭ꯔꯕꯣ
ꯏꯩꯅꯧ ꯉꯁꯤ ꯆꯥꯗ꯭ꯔꯦ ꯔꯨꯝꯗ ꯁꯤ ꯑꯩꯈꯣꯏ ꯀꯅꯥꯅ ꯄꯨꯔꯛꯄ꯭ꯔꯣ ꯈꯪꯗꯦ ꯑꯗꯨꯗꯨꯗ ꯍꯥꯟꯅ ꯄꯨꯔꯛꯄ꯭ꯔꯥ ꯑꯍꯨꯝꯗꯤ ꯂꯩꯔꯝꯃꯦ
ꯍꯣꯝ ꯂꯩ ꯇꯃꯦ ꯑꯨꯟꯕꯣ
ꯑ ꯅꯪꯅ ꯊꯥꯕꯤꯕ꯭ꯔꯣ
ꯑꯩ ꯉꯁꯥꯏ ꯂꯥꯛꯑꯝꯃꯦ ꯂꯥꯛꯑꯝꯃꯦ ꯀꯩꯅꯣ ꯇꯧꯔꯒ ꯑꯩꯒꯤ ꯀꯩꯅꯣ ꯊꯥꯒꯠꯄꯗꯨꯣ ꯎꯗ꯭ꯔꯕꯣ
ꯈꯪꯂꯤꯅꯦ ꯑꯩꯗꯤ ꯆꯥꯗꯦ ꯑꯗꯣ ꯊꯝꯂꯒ ꯂꯩ
ꯑꯩ ꯑꯆꯧ ꯑꯆꯧꯕ ꯀꯩꯅꯣ ꯄꯨꯔꯛꯄꯅꯦꯕ ꯑꯃꯨꯟꯕ ꯉꯁꯥꯏ ꯏꯅꯥꯎꯅꯨꯄꯥꯒ ꯀꯩꯅꯣ ꯆꯥꯔꯦ ꯉꯁꯥꯏ ꯑꯣꯖꯕ ꯊꯥꯒꯠꯄꯗꯣ ꯎꯗꯕ꯭ꯔꯣ ꯁ꯭ꯇꯦꯇꯥꯁꯇꯣ
ꯑꯁ ꯀꯥꯎꯕꯨ ꯀꯥꯎꯔꯦ ꯈꯪꯗꯅꯦꯦ ꯅꯪꯅ ꯑꯩ ꯏꯁꯇꯦꯠ ꯇꯁ ꯅꯪꯒꯤ ꯅꯤꯡꯁꯤꯡꯕꯁꯦ ꯑꯩꯕꯨ ꯃꯦꯟꯁꯟ ꯇꯧꯔꯒ ꯇꯧꯕꯗꯣ ꯑꯗꯨ ꯈꯛꯇꯅꯦ ꯑꯩꯅ ꯅꯤꯡꯁꯤꯡꯕ
ꯑꯗꯨ ꯑꯗꯨ ꯅꯠꯇꯦꯗ ꯑꯗꯨꯒꯤ ꯃꯃꯥꯡꯗ ꯍꯩꯅꯧ
ꯑꯣ ꯎꯕꯒꯨꯝ ꯇꯧꯋꯦ ꯍꯣꯏ ꯍꯣꯏ ꯄ꯭ꯂꯦꯠꯇꯨꯒ ꯐꯖꯅ ꯂꯦꯞꯔꯒ ꯀꯩꯅꯣ ꯊꯝꯃꯒ ꯇꯧꯕꯗꯣ
ꯍꯣꯏ ꯑꯗꯣ ꯑꯗꯨꯅꯦ ꯑꯁ ꯌꯥꯝ ꯊꯨꯝꯃꯦ ꯑꯁ ꯌꯥ ꯉꯁꯥꯏ ꯅꯣꯏ ꯂꯩꯔꯃꯗꯤ ꯆꯥ ꯌꯥꯕ ꯑꯩꯅ ꯄꯨꯔꯛꯄꯗꯣ ꯌꯥꯝ ꯌꯥꯝ ꯊꯨꯝꯅꯦꯕ ꯆꯥꯎꯁꯨ ꯆꯥꯎꯋꯦ ꯍꯩꯅꯧꯗꯣ
ꯑꯁꯤ ꯃꯨꯟꯕꯁꯦ ꯍꯩꯅꯧ ꯃꯨꯟꯕꯁꯦ ꯁꯤ ꯆꯥꯕ ꯀꯥꯟꯗ ꯍꯛꯆꯥꯡꯗ ꯐꯒꯗꯧꯕ ꯃꯥꯜꯂꯦ ꯑꯗꯨꯒ ꯄꯨꯛꯁꯨ ꯊꯟꯕ ꯃꯥꯜꯂꯦ ꯀꯣ
ꯍꯣꯏ ꯄꯨꯛꯁꯨ ꯊꯟ ꯊꯟꯒꯠ ꯊꯟꯒꯠꯄꯅꯤ
ꯍꯥꯏꯕꯗꯤ ꯊꯨꯝꯕꯒꯤꯗꯣ ꯏꯅꯔꯖꯤ ꯌꯥꯎꯕ ꯃꯥꯜꯂꯦꯕ
ꯍꯣꯏ ꯆꯥ ꯌꯥꯗ꯭ꯔꯣ ꯑꯗꯣ ꯑꯃꯗꯤ ꯀꯩꯅꯣ ꯇꯧꯕꯅꯦ ꯌꯥꯝ ꯐꯖꯅ ꯃꯨꯟꯈ꯭ꯔꯦ ꯃꯨꯟꯕꯗꯣ ꯍꯦꯟꯃꯟꯈ꯭ꯔ ꯃꯥꯜꯂꯦ ꯃꯗꯣ ꯆꯥꯕ ꯍꯥꯎꯋꯤ ꯌꯥꯝ ꯅꯨꯡꯉꯥꯏꯗꯧ ꯃꯥꯟꯗ꯭ꯔꯦ
ꯗꯤ ꯍꯌꯦꯡ ꯆꯥꯒꯦ
ꯑꯩꯅ ꯑꯗꯨ ꯊꯥꯒꯠꯄꯗꯨꯗ ꯅꯣꯏ ꯅꯚꯥꯏꯗꯣ ꯅꯚꯥꯏ ꯍꯥꯏ ꯅꯇꯩ ꯍꯥꯏꯒꯗ꯭ꯔꯥ ꯅꯚꯥꯏꯀꯣ ꯑꯗꯣ ꯎꯕꯒ ꯑꯁ ꯑꯩꯒꯤꯁꯨ ꯑꯃ ꯑꯃꯛꯇꯪ ꯄꯨꯔꯛꯑꯣ ꯍꯥꯏꯌꯦ ꯑꯗ ꯑꯩꯅ ꯅꯨꯡꯉꯥꯏꯇꯦꯅ
ꯉꯁꯤ
ꯆꯠꯂꯦ ꯑꯈꯣꯏ ꯃꯥꯒꯤ ꯃꯅꯥꯛꯇ ꯆꯠꯄꯅꯦꯕ
ꯑꯣ ꯑꯩꯁꯦ ꯅꯪꯒꯤ ꯁꯇꯦꯠꯇꯁꯗꯗꯤ ꯑꯩꯈꯣꯏ ꯏꯇꯩꯒ ꯄꯨꯔꯤ ꯆꯥꯔꯒ ꯂꯩꯕꯒꯤ ꯀꯔꯤꯅꯣ ꯃꯣꯏꯖꯦ ꯀꯥꯏ ꯆꯠꯄꯒꯤꯒ ꯖꯥꯠꯅꯣ ꯍꯥꯏꯅ ꯈꯟꯔꯒ ꯂꯩ
ꯊꯕꯛ ꯑꯃ ꯆꯠꯊꯣꯛꯑꯒꯀꯣ ꯅꯣꯏ ꯀꯩꯅꯣꯗꯨꯗ ꯑꯗꯨꯗ ꯌꯧꯁ ꯌꯧꯁꯤꯜꯂꯛꯄꯅꯤꯗ ꯅꯨꯡꯉꯥꯏꯇ꯭ꯔꯦꯅ ꯍꯩꯅꯧ ꯑꯃꯨꯟꯕ ꯑꯍꯨꯝꯁꯨ ꯄꯨꯕꯤꯔꯦ ꯃꯥꯒꯤ ꯌꯥꯝ ꯍꯥꯎꯋꯤ ꯍꯥꯏ ꯏꯁ ꯍꯔꯥꯎꯔꯦ ꯑꯁ ꯃꯥꯗꯤ ꯍꯩ ꯌꯥꯝ ꯄꯥꯝꯕꯅꯦ
ꯎꯝ ꯑꯗꯨꯅꯦ ꯍꯩ ꯑꯗꯨꯝ ꯃꯥꯒꯤ ꯔꯣꯝꯗ ꯊꯝꯂꯒ ꯂꯩꯕꯅꯦ
ꯑꯥ ꯖꯝꯗꯨꯀꯣ ꯍꯦꯛꯇ ꯍꯦ ꯑꯧ ꯍꯩ ꯍꯩ ꯄꯥꯝꯃꯦ ꯑꯗꯨ ꯅꯨꯄꯥꯗꯣ
ꯑꯗꯣ ꯑꯩ ꯁꯤꯗ ꯂꯩꯔꯤꯉꯩꯗꯒꯀꯣ ꯍꯩ ꯍꯩꯅꯧꯗꯣ ꯈꯣꯏꯒꯤ ꯗꯁꯕꯤꯟ ꯗ꯭ꯔꯦ ꯂꯩꯕ ꯑꯁ ꯑꯃꯅꯤ ꯍꯩꯗꯣ
ꯑꯁ ꯅꯪ ꯌꯣꯟꯕ ꯆꯜꯂꯣꯅꯦ ꯁꯨꯇꯤ ꯂꯩꯕ ꯀꯥꯟꯗ ꯗ꯭ꯌꯨꯇꯤ ꯅꯪꯒꯤ ꯂꯣꯏꯔꯗꯤ ꯑꯃꯨꯛ ꯃꯄꯥꯟ ꯊꯣꯛꯔꯒ ꯁꯣꯔꯣꯛꯇ ꯌꯥꯡꯈꯩꯒꯤ ꯄꯤꯁ ꯀꯌꯥꯗꯣ ꯈꯔ ꯈꯔ ꯌꯥꯝꯔꯒꯀꯣ
ꯍꯥꯟ ꯍꯥꯥꯟ ꯍꯥꯟ ꯅꯀꯣ ꯑꯁ ꯃꯥ ꯃꯊꯛ ꯀꯥꯍꯜꯂꯒ ꯅꯤꯛ ꯍꯥꯟꯕꯕꯨ ꯂꯣꯏꯅ ꯅꯤꯕꯤꯛꯊꯕ ꯋꯥꯅꯦ ꯑꯩꯁꯤ ꯁꯤ ꯁꯤ ꯂꯩꯔꯤꯉꯩꯗ ꯈꯣꯏ ꯍꯦꯛ ꯁꯤꯅ ꯍꯦꯛꯄꯗꯣ
ꯎꯝ
ꯑꯗꯨꯅ ꯃꯥ ꯂꯥꯟ ꯂꯥꯛꯑꯒ ꯗꯁꯕꯤꯟꯗ ꯑꯥ ꯌꯥꯝꯃꯤ ꯃꯥꯗꯣ ꯆꯥꯝꯃꯉꯥ ꯃꯌꯥ ꯁꯨꯒꯗ꯭ꯔꯥ ꯆꯥ ꯆꯥꯝꯉꯥ ꯃꯥꯌꯥ ꯁꯨ ꯁꯨꯔꯝꯃꯣꯏ ꯆꯥꯅꯤ ꯆꯥꯅꯤ ꯆꯍꯨꯝ ꯃꯥ ꯂꯣꯏ ꯄꯨꯈꯤꯗꯨ
ꯆꯥꯒꯗꯕ ꯃꯥꯜꯂꯦ ꯗꯨꯗꯤ
ꯃꯤ ꯂꯣꯏ ꯑ ꯂꯣꯏ ꯄꯨꯈꯤꯑꯕ ꯈꯔ ꯕꯦꯔꯥꯅꯤꯀꯣ
ꯆꯥꯝꯃꯉꯥ ꯍꯥꯏꯔꯗꯤ ꯃꯤ ꯑꯃꯅ ꯌꯥꯡꯈꯩ ꯌꯥꯡꯈꯩ ꯈꯨꯗꯛꯇ ꯆꯥꯔꯗꯤ ꯉꯥꯏ ꯆ ꯆꯥꯃ ꯌꯥꯔꯦꯅꯦ
ꯆꯥꯅꯤ ꯆꯥꯅꯤꯃꯨꯛ ꯌꯧꯔꯝꯒꯗ꯭ꯔꯥ
ꯇꯔꯥ ꯐꯥꯎ ꯆꯥꯔꯝꯃꯔꯣꯏꯍꯦ
ꯑꯗꯨꯒꯤ ꯐꯣꯇꯣꯗꯣ ꯂꯩ ꯂꯩꯔꯤꯕꯅꯤ ꯑꯁ ꯃꯥꯒꯤ ꯍꯩ ꯈꯨ ꯄꯥꯝꯁꯤꯗꯤꯕꯀꯣ
ꯎꯝ ꯑꯗꯨꯒꯤ ꯃꯆꯥꯁꯨ ꯄꯨꯔꯥ ꯍꯩ ꯌꯥꯝ ꯄꯥꯝꯕꯗꯣ ꯃꯄꯥ ꯃꯆꯥ ꯆꯞ ꯃꯥꯟꯅꯔꯦ
ꯃꯆꯥꯅꯨꯄꯥꯗꯣ
ꯃꯆꯥꯗꯨꯁꯨ ꯍꯣꯏ ꯃꯆꯥ ꯅꯨꯄꯥꯗꯨꯁꯨ ꯍꯩ ꯌꯥꯝ ꯄꯥꯝꯕꯅꯦꯕ ꯑꯗꯨꯨꯝ ꯆꯥꯔꯒꯀꯣ ꯃꯥ ꯌꯨꯝꯗ ꯂꯥꯛꯑꯗꯤ ꯁ꯭ꯇꯦꯇꯁ ꯑꯗꯨꯝ ꯊꯥꯒꯠꯂꯦꯅ ꯍꯩ ꯆꯥꯔꯒ ꯃꯆꯥꯅꯨꯄꯥꯒ
ꯍꯣꯏ
ꯆꯥꯞꯃꯥꯅꯔꯦ ꯃꯕꯥꯅꯤꯁꯦ
ꯃꯥ ꯃꯥꯅ ꯅꯨꯄꯤ ꯊꯤꯗ꯭ꯔꯤꯉꯩꯗꯁꯨꯅꯦ ꯑꯗꯨꯗ ꯍꯦꯛ ꯍꯦꯛꯑꯒ ꯑꯗꯨꯝ ꯄꯨꯕ ꯃꯥꯜꯂꯦ ꯅꯣꯏ ꯆꯦꯆꯦ ꯒꯤ
ꯑ ꯕꯤꯔꯥꯅꯤꯒ
ꯑꯣꯏꯔꯝꯒꯅꯤ
ꯎꯝ
ꯃꯣꯏ ꯃꯪꯒꯦꯗꯣ ꯌꯥꯝ ꯍꯥꯎꯕꯅꯦ ꯌꯥꯝ ꯊꯨꯝꯂꯒ
ꯃꯣꯏ ꯃꯪꯒꯦ ꯍꯥꯏꯗꯤ ꯃꯣꯏꯗ ꯄꯥꯟꯕ ꯃꯪꯒꯦꯔꯣ
ꯑ ꯌꯨꯝꯗ ꯃꯣꯏ ꯌꯨꯝ ꯃꯣꯏꯒꯤ ꯌꯨꯝꯗ ꯅꯠꯇꯕ ꯑꯃ ꯑ ꯃꯣꯏ ꯌꯨꯝ ꯃꯅꯥꯛꯇ ꯂꯩꯕ ꯃꯣꯏꯒꯤ ꯄꯨꯄꯨꯒ ꯃꯣꯏ ꯀꯔꯤꯅꯣ ꯂꯩꯅ ꯃꯣꯏꯒꯤ ꯕꯨꯕꯣꯛ ꯏꯅꯦꯔꯥ ꯃꯣꯏꯒꯤꯗ ꯂꯩꯕꯗꯣ
ꯍꯣꯏ ꯑꯩ ꯅꯍꯥꯟꯃꯨꯛ ꯂꯥꯛꯄꯗ ꯌꯥꯝ ꯍꯥꯎꯋꯦ ꯍꯥꯎꯋꯦꯗꯤ ꯍꯥꯏꯅꯕꯅꯦ
ꯑꯗꯨ ꯌꯥꯝ ꯍꯥꯎꯕꯅꯦ ꯑꯗꯣ ꯃꯪꯒꯦꯗꯣ
ꯑꯣ ꯃꯣꯏ ꯃꯌꯨꯝꯒꯤ ꯃꯊꯛꯇꯨ ꯅꯠꯇ꯭ꯔꯣ
ꯃꯌꯨꯝꯒꯤ ꯃꯅꯥꯛꯇꯅꯦ ꯊꯪꯅꯕꯗꯣ ꯁꯔꯣꯛ ꯂꯩꯌꯦꯅ ꯁꯤ ꯊꯪꯅꯕꯗꯣ ꯍꯣꯏ
ꯇꯥꯏꯌꯦꯕ ꯑꯗꯨ ꯑꯣꯏꯔꯝꯒꯅꯤ
ꯀꯌꯥ ꯊꯨꯝ ꯌꯥꯎꯗ꯭ꯔꯁꯨ ꯌꯥꯕꯅꯦꯕ ꯐꯖꯅ ꯀꯩꯅꯣ ꯊꯨꯝ ꯍꯥꯏꯌꯦ ꯑ ꯆꯅꯤꯒ ꯆꯞ ꯃꯥꯟ ꯃꯥꯟꯅꯔꯦ ꯃꯥꯒꯤꯗꯣ
ꯍꯣꯏ ꯌꯨꯝꯗ ꯂꯩꯕꯁꯤꯡꯗꯨ ꯀꯩꯅꯣ ꯇꯧꯔꯗꯤ ꯌꯥꯝ ꯄꯥꯜꯂꯦ ꯍꯥꯏꯔꯒꯗꯤ ꯌꯥꯝ ꯄꯥꯜꯂꯒꯗꯤ ꯍꯦꯛꯑꯒ ꯑꯩꯈꯣꯏꯒꯤ ꯀꯧꯇꯥꯗ ꯍꯥꯞꯄꯒ ꯊꯝꯃꯣ
ꯑꯗꯨꯅꯦ ꯑꯗꯣ ꯑꯗꯨ ꯑꯩꯈꯣꯏꯅ ꯍꯥꯎꯋꯦ ꯄꯨꯔꯛꯑꯣ ꯍꯥꯏꯔꯗꯤ ꯃꯥꯁꯨ ꯑꯗꯨꯝ ꯄꯨꯔꯛꯄꯅꯦꯕ ꯅꯍꯥꯟꯗꯣ ꯍꯟꯗꯛꯇꯤ ꯈꯪꯗ꯭ꯔꯦ ꯂꯩꯇꯕ ꯃꯥꯜꯂꯦ ꯄꯨꯔꯛꯇꯕ ꯃꯥꯜꯂꯦ
ꯎꯝ
ꯑꯩꯗꯤ ꯑꯗꯨꯝꯅꯤ ꯅꯤꯕꯗꯨ
ꯃꯪꯒꯦꯁꯨꯀꯣ ꯑꯩꯈꯣꯏꯒꯤ ꯀꯧꯇꯥꯗ ꯀꯨꯏꯅ ꯍꯥꯞꯒꯗꯕ ꯑꯗꯣ ꯍꯥꯎꯕꯅꯤ ꯆꯤꯅꯤ ꯌꯥꯝ ꯎꯝ
ꯃꯪꯒꯦꯅ ꯍꯦꯟꯅ ꯆꯥꯅꯤꯡꯉꯦ
ꯃꯪꯒꯦꯒꯨꯝꯕ ꯆꯥꯕꯁꯦ ꯌꯥꯝ ꯆꯥꯗꯕꯤꯗꯀꯣ ꯈꯔ ꯑꯗꯨꯝ ꯍꯩ ꯑꯁꯤꯟꯕ ꯆꯥꯕꯁꯦ ꯌꯥꯝ ꯐꯕꯅꯦ
ꯑꯗꯨꯅꯦ ꯎꯝ ꯆꯥꯛꯆꯥꯥ ꯇꯧꯔꯒ ꯀꯣ ꯄꯤꯁ ꯑꯅꯤ ꯑꯍꯨꯝ ꯑꯗꯨꯝ ꯆꯥꯕꯗꯣ
ꯍꯣꯏ
ꯍꯤꯊꯥꯛꯅꯤꯕ ꯑꯗꯨꯅ
ꯃꯥꯅꯦ ꯑꯩꯈꯣꯏ ꯑꯩꯈꯣꯏ ꯏꯁꯥꯁꯨ ꯑꯗꯨꯝ ꯁꯦꯡꯕꯅꯦ ꯑꯩꯈꯣꯏꯒꯤ ꯅꯨꯡꯒꯨꯝꯕ ꯂꯩꯕꯗꯣ ꯑꯗꯨꯒꯨꯝꯕꯁꯨ ꯐꯩ ꯍꯥꯏꯌꯦꯕ
ꯍꯒꯠꯆꯕꯒꯨꯝ ꯀꯣ ꯑꯦꯂꯔꯖꯤ ꯇꯧꯕꯗꯣ ꯑꯗꯨꯒꯨꯝꯕꯁꯨ ꯃꯌꯥꯝ ꯐꯕꯅꯦꯕ ꯑꯗꯨꯒꯤ ꯑꯩꯒꯣ ꯑꯩꯈꯣꯏ ꯏꯄꯥꯗꯣ ꯃꯥ ꯕꯣꯇꯥꯜ ꯑꯃ ꯀꯣ ꯃꯥꯒꯤ ꯔꯨꯝꯗ ꯑꯗꯨꯝ ꯊꯝꯒꯅꯤ ꯑꯩꯈꯣꯏꯅ ꯑꯃꯨꯛ ꯂꯧꯊꯣꯛꯑꯒ ꯆꯥꯕ ꯑꯗꯨꯅ ꯃꯥꯅ ꯑꯃꯨꯛꯀ ꯆꯥꯏꯔꯛꯄ ꯀꯔꯤꯒ ꯑꯩ ꯃꯪꯒꯦꯗꯣ ꯄꯨꯊꯣꯛꯑꯒ ꯆꯥꯕ꯭ꯔꯥ ꯅꯣꯏ ꯌꯥꯔꯒꯅꯤ ꯃꯥꯗꯤ ꯍꯥꯒꯠꯆꯕ ꯑꯗꯨꯃꯥꯏꯅ ꯇꯧꯕꯒꯤꯀꯣ ꯃꯪꯒꯦ ꯑꯗꯨꯝ ꯆꯥꯕꯅꯦꯕ ꯒꯤ ꯃꯍꯤꯗꯨꯁꯨ ꯊꯛꯄꯅꯦꯕ ꯃꯥꯗꯤ ꯆꯥꯛꯆꯥ ꯇꯣꯛꯔꯒ ꯎꯝ ꯍꯥꯂꯥꯛꯄ ꯀꯥꯟꯗꯗꯤ ꯐꯕ ꯃꯥꯜꯂꯦ ꯑꯦꯂꯥꯔꯖꯤꯒꯨꯝꯕ ꯇꯧꯕ ꯀꯥꯟꯗ ꯀꯣ
ꯍꯣꯏ ꯑꯗꯨꯒꯨꯝꯕ ꯑꯩꯈꯣꯏꯅꯤ ꯑꯁꯤꯟꯕ ꯍꯥꯏꯔꯒ ꯑꯩꯈꯣꯏ ꯆꯝꯄ꯭ꯔꯥꯒꯨꯝꯕ ꯑꯩꯈꯣꯏꯒꯤ ꯁꯧꯒ꯭ꯔꯤ ꯃꯅꯥꯒꯨꯝꯕꯗꯣ ꯑꯗꯨꯝ ꯇꯩ ꯇꯩꯅꯕꯗꯣ ꯑꯗꯨꯒꯤ ꯑꯣꯏꯔꯝꯒꯅꯤ ꯑꯁꯤꯟꯕ ꯐꯩ ꯍꯥꯏꯌꯦꯕ꯫
ꯑꯗꯨꯨꯅꯦ ꯑꯗꯨꯒꯤꯁꯨꯅꯦ꯫
ꯎꯝ꯫
ꯑꯩꯈꯣꯏꯗꯤ ꯑꯗꯨꯝ ꯊꯝꯃꯦꯕ ꯃꯪꯒꯤ ꯍꯩꯗꯣ꯫ ꯑꯗꯨꯒꯤ ꯌꯥꯝ ꯆꯥꯕꯅꯦꯕ ꯃꯪꯒꯤ ꯍꯩ ꯍꯣꯏ ꯑꯩꯈꯣꯏ ꯄꯥꯝꯕꯁꯦ ꯃꯪꯒꯤ ꯍꯩꯅꯦ ꯑꯗꯨꯒ ꯆꯝꯄ꯭ꯔꯥꯒ ꯑꯗꯨꯒ ꯍꯩꯒ꯭ꯔꯨ꯫
ꯆꯝꯄ꯭ꯔꯥ꯫ ꯑꯩꯗꯤ ꯆꯝ ꯍꯩꯀ꯭ꯔꯨꯁꯦ ꯑꯗꯨꯝ ꯍꯩꯅꯩꯌꯦ ꯍꯥꯏꯗꯤ ꯆꯥꯛ ꯆꯥꯠꯇꯣꯛꯄꯗ ꯑꯃꯅꯤ ꯑꯩꯈꯣꯏꯒꯤ ꯈꯨꯗꯛ ꯇ ꯁꯥꯏꯔ ꯆꯥꯕꯗꯣ ꯑꯗ ꯑꯗꯨ ꯅꯠꯇꯦꯕ ꯑꯩꯗꯤ꯫ ꯇꯞ ꯇꯞꯅ ꯎꯝꯃꯒ ꯍꯣꯏ ꯇꯞ ꯇꯞꯅ ꯎꯝꯃꯒ
ꯍꯦꯛꯔꯒ ꯑꯩꯒꯤ ꯕꯦꯒꯇ ꯊꯝꯈꯤꯕꯃꯅꯤꯅꯦ ꯍꯩꯒ꯭ꯔꯨꯗꯣ ꯍꯦꯛꯂꯒ ꯑꯍꯥ ꯑꯍꯥ꯫
ꯆꯥꯔꯣ ꯀꯩꯅꯣ꯫
ꯑꯩ ꯀꯥꯎꯊꯣꯛꯄ ꯑꯁ ꯂꯣꯏꯔꯦ꯫
ꯂꯩꯔꯗꯤ ꯆꯥꯥꯁꯜꯂꯣ꯫ ꯑꯍꯥꯎꯕꯅꯤꯅꯦ꯫
ꯑꯁ ꯅꯤꯡꯁꯨ ꯅꯤꯡꯁꯤꯡꯗꯦ ꯂꯩꯔꯝꯒꯅꯤ꯫
ꯅꯤꯡꯁꯤꯡꯉꯤꯗ ꯆꯥꯍꯧꯔꯣꯅꯦ꯫ ꯆꯥꯛ ꯍꯦꯛ ꯆꯥꯇꯣꯛꯄꯒꯀꯣ ꯑꯃꯅꯤ ꯑꯃꯅꯤ ꯆꯥꯕꯗ ꯌꯥꯝ ꯀꯥꯟꯅꯕꯅꯦꯕ꯫
ꯎꯝ ꯍꯛꯆꯥꯡꯒꯤꯗꯤ ꯀꯥꯟꯅꯅꯕꯅꯦ ꯍꯩꯁꯦ꯫
ꯍꯣꯏ ꯀꯥ ꯍꯦꯟꯅ ꯆꯥꯔꯒꯅ ꯑꯃꯨꯛ ꯀꯌꯥ ꯄꯨꯛ ꯁꯣꯛꯄ ꯈꯣꯠꯄ ꯇꯧꯕꯀꯣ ꯑꯩꯈꯣꯏ ꯆꯈꯥꯎ ꯍꯥꯡꯉꯤꯉꯩꯗ꯫
ꯅꯪ ꯍꯩꯒꯤ ꯗꯣꯛꯇꯔ ꯇꯧꯔꯣꯅꯦ꯫
ꯑꯗꯨꯒꯀꯣ ꯍꯩ ꯍꯩ꯫ ꯍꯩ ꯍꯥꯏꯔꯒꯀꯣ ꯑꯩꯈꯣꯏ ꯏꯟꯁꯥꯡ ꯊꯥꯎꯒꯤ ꯏꯟꯖꯥꯡꯒꯨꯝꯕ ꯌꯦꯟꯒꯨꯝꯕ ꯆꯥꯔ ꯀꯥꯟꯗꯀꯣ ꯍꯩ ꯍꯩꯅꯧꯒꯨꯝꯕꯗꯨ꯫ ꯍꯩꯅꯧ ꯑꯁꯪꯕꯒꯨꯝꯕꯗꯣ ꯑꯃ ꯈꯥꯏꯔꯒ ꯆꯥꯛ ꯆꯥꯕꯗ ꯑꯗꯨꯝ
ꯑ ꯍꯣꯏ ꯑꯗꯨꯃꯥꯏꯅꯁꯨ ꯆꯥꯏ ꯍꯣꯏ ꯎꯝ ꯑꯗꯣ ꯍꯥꯏꯕꯔ ꯑꯩ ꯆꯔ ꯅꯍꯥꯟ ꯅꯪꯅ ꯄꯨꯔꯛꯄ ꯑꯗꯨ ꯍꯩꯅꯧꯒꯤꯗꯣ ꯑꯆꯥꯔ ꯊꯝꯂꯒ ꯂꯩꯌꯦ ꯆꯥꯅꯤꯡꯔꯗꯤ ꯅꯣꯡꯃ ꯂꯥꯛꯑꯒ ꯑꯃꯨꯛ ꯆꯥꯎ꯫
ꯑꯦ ꯅꯪ ꯑꯆꯥꯔ ꯇꯧꯕ꯭ꯔꯣ꯫
ꯅꯍꯥꯟ ꯇꯧꯕꯅꯦꯕ ꯑꯆꯔ ꯑꯁꯤꯗ ꯀꯟꯇꯦꯅꯔ ꯑꯃꯗ ꯇꯧꯔꯒ ꯊꯝꯕꯅꯦ꯫
ꯎꯝ ꯑꯦ ꯅꯪ ꯑꯆꯥꯔ ꯁꯦꯝ ꯍꯩ ꯍꯩꯕ꯭ꯔꯣ꯫
ꯑꯁ ꯑꯆꯥꯔ ꯍꯥꯏꯕꯕꯨ ꯍꯩꯅꯧꯒꯤ ꯑꯆꯥꯔꯗꯨ ꯑꯗꯨꯝ ꯀꯩꯅꯣ ꯊꯝꯂꯒ ꯂꯧ ꯅꯍꯥꯟ ꯅꯪ ꯆꯥꯕ ꯐꯪꯗꯕ꯭ꯔꯅꯦ꯫
ꯑꯆꯥꯔ ꯅꯪ ꯁꯦꯝꯃ ꯆꯥꯕ ꯐꯪꯗꯦ ꯑꯗꯨꯝ ꯁꯦꯝꯃꯛꯄ꯭ꯔꯕ ꯍꯥꯟꯅꯗꯒꯤ꯫
ꯑꯃꯔꯛ ꯁꯦꯝꯈ꯭ꯔꯦ ꯑꯃꯔꯛ ꯅꯠꯇꯦ ꯑꯅꯤꯔꯛ ꯁꯦꯝꯈ꯭ꯔꯦ ꯑꯗꯨ ꯑꯩꯈꯣꯏ ꯗꯗꯥ ꯍꯥꯏꯁꯦ ꯁꯤꯗ ꯂꯩꯕ ꯗꯗꯥꯗꯣ꯫ ꯃꯥ ꯑꯗꯨꯝ ꯆꯥꯕꯅꯦꯕ ꯑꯩꯈꯣꯏꯁꯨ ꯆꯥꯏ ꯑꯗꯨꯒ ꯃꯥꯁꯨ ꯑꯗꯨꯝ ꯆꯥꯏ ꯃꯍꯤ ꯐꯥꯎ ꯊꯛꯄꯅꯦ꯫
ꯑꯩꯗꯤ ꯆꯥꯕ ꯐꯪꯗꯦꯅ꯫
ꯅꯪ ꯂꯥꯛꯄ ꯀꯥꯟꯅ ꯆꯍꯟꯒꯦ ꯑꯗꯨꯗꯤ꯫
ꯍꯣꯏ ꯑꯁ ꯑꯩꯁꯦ ꯅꯪ ꯀꯥꯎꯊꯣꯛꯎꯔꯦꯀꯣ꯫ ꯅꯪ ꯑꯩ ꯀꯥꯎꯔꯨꯔꯦꯀꯣ ꯒꯍꯥꯏ꯫ ꯅꯪ ꯑꯆꯔ ꯑꯗꯨꯝ ꯍꯥꯟꯅꯗꯒꯤ ꯑꯗꯨꯝ ꯁꯦꯝ ꯁꯦꯝꯃꯛꯄ꯭ꯔꯕ꯫
ꯑꯗꯨꯝ ꯁꯦꯝꯃꯤꯗ ꯌꯥꯝ ꯀꯩꯅꯣ ꯌꯥꯝ ꯂꯥꯏꯕꯕꯨ ꯑꯗꯨꯝ ꯑꯆꯥ ꯑꯆꯊꯥꯎ ꯃꯁꯇꯔꯠ ꯑꯣꯏꯜ ꯊꯥꯎ ꯑꯗꯨ ꯍꯥꯞꯂꯒ ꯈꯔ ꯊꯨꯝ ꯍꯥꯞꯅꯤ ꯑꯗꯨꯒ ꯆꯅꯤꯗꯤ ꯍꯥꯞꯄ꯭ꯔꯥ ꯑꯩꯁꯦ ꯑꯗꯨꯒ ꯃꯣꯔꯣꯛꯇꯣ꯫
ꯍꯣꯏ ꯑꯗꯨ ꯀꯩꯅꯣ ꯂꯤ ꯂꯤꯔꯒꯗꯤ꯫ ꯑꯆꯥꯔ ꯍꯥꯎꯇꯕ꯭ꯔꯣ ꯍꯩꯅꯧꯗꯣ ꯍꯩꯖꯤꯡ ꯐꯥꯔꯒꯗꯤ꯫
ꯃꯨꯜꯂꯗꯤ ꯍꯥꯎꯇꯦ ꯃꯨꯟꯗꯕ ꯀꯥꯟꯗ ꯑꯁꯤꯟꯕ ꯀꯥꯟꯗ ꯊꯝꯕꯅꯤꯕ꯫
ꯍꯣꯏ ꯑꯁ ꯑꯗꯨꯃꯥꯏꯅ ꯍꯥꯏꯅꯤ ꯍꯥꯏꯔꯒꯗꯤ ꯈꯔ ꯈꯔ ꯑꯗꯨꯝ ꯍꯦꯛ ꯍꯧꯖꯤꯛꯇꯤ ꯂꯣꯏ ꯀ ꯍꯥꯏ
ꯃꯨꯜꯂꯦ ꯍꯧꯖꯤꯛꯇꯤ ꯎ ꯃꯇꯝꯗ ꯍꯦꯜꯂꯦ
ꯍꯣꯏ ꯃꯊꯪ ꯆꯍꯤꯗ ꯑꯗꯨꯗꯤ ꯍꯦꯛꯒ ꯅꯉꯣꯟꯗ ꯁꯦꯝꯍꯟꯕ ꯇꯥꯔꯦ
ꯌꯥꯏ ꯌꯥꯏ ꯗꯨ ꯁꯨ ꯍꯦꯅ ꯍꯥꯎ ꯍꯦꯅ ꯍꯥꯎꯅꯤꯉꯥꯏꯁꯦ ꯑꯁꯤ ꯎ ꯍꯪꯒꯥꯝ ꯃꯔꯨꯗꯣ
ꯍꯣꯏ
ꯍꯪꯒꯥꯝ ꯃꯔꯨꯗ ꯊꯝꯂꯒ ꯑꯗꯣ ꯎꯝ